ꯎꯝ ꯆꯥꯛ ꯏꯁꯤꯡ ꯆꯥꯕꯤꯔꯕꯣ
ꯆꯥ ꯁꯤ ꯀꯩꯅꯣ ꯂꯥꯎꯗ ꯁ꯭ꯄ꯭ꯤꯛꯀꯔ ꯊꯥ ꯌꯥꯗ꯭ꯔꯣ
ꯌꯥꯗꯦ ꯀꯦꯝ ꯌꯥꯗꯦ ꯀꯦꯝ ꯃꯦꯠꯂꯨꯅꯨ
ꯎꯝ ꯀꯩꯒꯤ ꯌꯥꯗ꯭ꯔꯤꯕ ꯅꯪ
ꯈꯪ ꯈꯪꯗꯦ ꯑꯗ ꯀꯩ
ꯑꯗꯨꯗꯤ ꯃꯈꯣꯟ ꯌꯥꯝ ꯃꯈꯣꯟꯖꯦ ꯌꯥꯝ ꯄꯤꯛꯑꯦ ꯇꯧꯕ ꯂꯥꯎꯗꯁ ꯑꯗꯨꯒ ꯊꯥꯔ ꯑꯣꯏꯅ ꯐꯣꯟꯗꯨ ꯅꯥꯀꯣꯡ ꯐꯣꯟꯗ ꯌꯁꯤꯟꯅꯒꯦ ꯇꯧꯕꯅꯤ ꯇ
ꯀꯟ ꯀꯟꯅ ꯂꯩꯈꯠꯂꯨ ꯀꯩꯅꯣ ꯑꯇꯥꯅ
ꯀꯟ ꯂꯩꯈꯠꯄ ꯂꯩꯈꯠꯄꯖꯦ ꯌꯥꯝ ꯀꯥ ꯍꯦꯟꯅ ꯍꯧꯕ ꯑꯣꯏꯗꯤꯌꯦ
ꯅꯪ ꯅꯪ ꯐꯣꯟꯗꯨꯅ ꯑꯣꯏꯔꯝꯃꯅꯤ
ꯏꯁ ꯇꯥꯏꯅꯤꯡꯗꯦꯗ ꯅꯪ ꯑꯦꯌꯔ ꯅꯪ ꯍꯦꯗ ꯐꯣꯟ ꯍꯥꯄꯤꯔꯣ
ꯍꯥꯞꯇꯦꯍꯦ ꯇꯪꯈꯥꯏꯃꯨꯛꯇꯪ ꯂꯥꯏꯈꯠꯄꯗ ꯑꯇꯥꯅ ꯑꯗꯨꯝ ꯍꯧꯋꯦꯕ
ꯑꯗꯨꯅꯅꯦ ꯄꯣꯟ ꯑꯄꯠꯄ ꯁꯤꯖꯤꯟꯅꯒꯅꯣ ꯍꯥꯏꯗꯣ ꯑꯩꯖꯦ ꯇꯨꯝꯒꯦ ꯇꯧꯅꯤ
ꯑꯩ ꯑꯩꯖꯨ ꯉꯁꯥꯏꯗꯒꯤ ꯇꯨꯝꯒꯦ ꯇꯧꯖꯕꯅꯦ ꯐꯤꯂꯝ ꯑꯃ ꯐꯤꯂꯝ ꯐꯤꯂꯝꯗ ꯐꯤꯂꯝꯗ ꯋꯥꯔꯤ ꯇꯥꯔ ꯇꯨꯝꯒꯦ ꯇꯧꯕꯅꯦꯕ ꯑꯗꯨ ꯇꯨꯝꯕ ꯁꯨꯛꯌꯥ ꯌꯥꯗꯕ ꯐꯤꯂꯝꯗꯣ ꯑꯗꯨꯝ ꯌꯦꯡꯅꯤꯡꯉꯛꯄ ꯍꯥꯏꯇꯥꯔꯦ
ꯎꯝ ꯑꯗꯨꯅꯦ ꯑꯩꯖꯨ ꯉꯁꯥꯏ ꯔꯤꯁ ꯈꯔꯥ ꯌꯦꯡꯕ ꯔꯤꯁꯇꯨ ꯁꯨꯝ ꯅꯨꯡꯉꯥꯏꯈꯠꯂꯛꯑꯕ ꯗꯩꯗꯤ ꯇꯨꯝꯕ
ꯀꯩ ꯅꯪ ꯅꯪ ꯉꯁꯥꯏ ꯒꯦꯝ ꯁꯥꯟꯅꯔꯝꯕ ꯅꯪ ꯇꯣꯈꯩꯗꯨꯅ ꯅꯪ ꯀꯩ ꯕꯤꯠꯇ
ꯑꯣ ꯆꯥꯛ ꯆꯥꯔꯨꯕ ꯆꯥꯛ ꯆꯥꯔꯨꯕ ꯑꯗꯨꯏ
ꯑꯩ ꯀꯩꯅꯣꯗꯒꯤ ꯁ꯭ꯇꯥꯔ ꯃꯉꯥꯗꯒꯤ ꯄ꯭ꯔꯣꯃꯣꯁꯟ ꯌꯦꯁꯇꯨ ꯁ꯭ꯇꯥꯔ ꯃꯥꯄꯜꯗꯨ ꯗꯥꯏꯔꯦꯛ ꯍꯥꯏꯒꯠꯂꯛꯑꯦ ꯄꯣ꯭ꯏꯟꯗꯣ ꯄꯣ꯭ꯏꯟꯗꯣ ꯂꯤꯁꯤꯡ ꯃꯉꯥꯗꯨꯗ ꯍꯦꯜꯂꯣ ꯌꯥꯗ꯭ꯔꯦꯕ ꯑꯗꯨꯗꯤ ꯍꯥꯟꯅ ꯍꯥꯟꯅꯗꯩ ꯑꯗꯨꯝ ꯄꯣ꯭ꯏꯟꯗꯨꯗꯤ ꯑꯗꯨꯝ ꯂꯩꯔꯦꯅ ꯑꯗꯨꯃꯥꯏꯅ ꯐꯅ ꯀꯨꯏꯔꯦ ꯀꯩꯅꯣ ꯑꯩ ꯁꯈꯇꯥꯔ ꯃꯉꯥꯗ ꯄꯜ ꯄꯜ ꯄ꯭ꯔꯃꯣꯁꯟ ꯃꯦꯁ ꯇ ꯄꯜꯂ ꯄꯜꯂ ꯄꯜꯂ ꯂꯩꯔꯤꯖꯦ
ꯎꯝ ꯑꯩꯗꯤ ꯊꯥꯔꯇꯤꯟ ꯐꯣꯔꯇꯤꯟ ꯐꯤꯞꯇꯤꯟ ꯊꯥꯔꯇꯤꯟ ꯐꯣꯔꯇꯤꯟ ꯐꯤꯞꯇꯤꯟ ꯁꯨꯃꯥꯏꯅ ꯁꯨꯝ ꯇꯧ ꯂꯩꯔꯦ ꯐꯖꯅ ꯁꯥꯟꯅꯇꯗ꯭ꯔꯃꯤꯅ ꯎꯝ ꯍꯣꯔꯦꯟ ꯅꯨꯡꯗꯥꯡ ꯕꯣꯜ ꯌꯦꯡꯗꯣꯏꯔꯣ
ꯍꯣꯔꯦꯟ ꯑꯍꯤꯡꯒꯤꯗꯔꯣ ꯌꯦꯡꯉꯣ ꯑꯦꯂ ꯄꯨꯡ ꯃꯥꯄꯜ ꯃꯥꯄꯜ ꯇꯥꯔꯛꯄꯗ ꯑꯦꯂꯥꯝ ꯊꯝꯃꯝꯃꯅꯤ ꯄꯨꯡ ꯕꯔꯣ ꯃꯈꯥꯏꯗ ꯅꯠꯇ꯭ꯔꯣ
ꯃꯥꯅꯦꯕꯥꯔꯣ ꯃꯈꯥꯏ
ꯕꯥꯔꯣ ꯃꯈꯥꯏ ꯉꯥꯏꯍꯥꯛꯇꯤ ꯀꯨꯝꯊꯣꯛꯎꯔꯅꯤ ꯑꯗꯨꯗꯨꯒ ꯑꯦꯂꯥꯔꯝ ꯊꯝꯃꯒ ꯍꯧꯒꯠꯂꯒ ꯌꯦꯉꯦꯅꯥ ꯅꯠꯇꯗꯤ
ꯇꯨꯝꯗꯕꯤꯗ ꯑꯩ ꯉꯥꯏꯗꯣꯏꯁꯦ
ꯍꯥꯏꯗꯤ ꯇꯨꯝꯗꯕꯤ ꯉꯥꯏꯕꯗꯣ ꯌꯥꯏꯌꯦꯕ ꯑꯗꯨꯏꯖꯨ ꯍꯌꯦꯡ ꯑꯦꯛꯖꯥꯝ ꯂꯩꯌꯦꯕ ꯁꯦꯃꯤꯁꯇꯔꯒꯤ ꯍꯌꯦꯡꯅ ꯂꯥꯁ ꯁꯕꯖꯦꯛꯅꯦꯕ ꯑꯗꯨꯅ ꯇꯨꯝꯗꯕꯗꯣ ꯌꯥꯔꯣꯏ ꯗꯕ ꯑꯩꯖꯦ
ꯎꯝ ꯑꯣ ꯅꯣꯏ ꯍꯌꯦꯡ ꯑꯦꯛꯖꯥꯝ ꯂꯣꯏꯗꯣꯏꯅꯤꯀꯣ
ꯑ ꯐꯔ ꯐꯔꯛ ꯇꯥꯢꯌꯦꯕ ꯇꯨꯝꯗꯧꯕꯗꯣ ꯍꯌꯦꯡ ꯅꯨꯃꯤꯗꯥꯡꯗꯣ ꯇꯨꯝꯗ꯭ꯔꯦꯅ ꯈꯜꯂꯣ ꯅꯣꯡꯉꯥꯜꯂꯒ ꯐꯖ ꯑꯗꯨ ꯕꯣꯜꯗꯣ ꯄꯨꯡ ꯕꯥꯔꯣ ꯃꯈꯥꯏꯗ ꯌꯦꯡꯕ ꯑꯗ ꯄꯨꯡ ꯑꯍꯨꯝ ꯃꯈꯥꯏꯗꯤ ꯑꯗꯨꯝ ꯇꯥꯔꯅꯤ
ꯑꯥ
ꯑꯍꯨꯝ ꯃꯈꯥꯏ ꯇꯥꯔꯁꯨ ꯉꯥꯏꯍꯥꯛ ꯇꯨꯝ ꯉꯥꯏꯍꯥꯛ ꯇꯨꯝꯕ ꯍꯥꯢꯕ ꯑꯃ ꯂꯩ ꯑꯗꯨ ꯌꯥꯗꯦ ꯑꯗꯨꯃꯥꯏꯅ ꯇꯨꯝꯗꯗꯤ ꯏꯕꯨꯡꯉꯣ ꯀꯥꯏꯗꯩ ꯅꯍꯥꯟ ꯄꯨꯡ ꯑꯍꯨꯝ ꯃꯈꯥꯏꯗ ꯍꯒꯠꯂꯒ ꯀꯩꯅꯣ ꯑꯁ ꯀꯩ ꯀꯩꯒꯤꯅꯣ ꯖꯄꯥꯟꯒ ꯀꯩꯒꯅꯣ ꯁꯥꯟꯅꯕꯗꯣ
ꯀꯩꯩꯅꯣꯒ ꯁꯥꯟꯅꯒꯤꯝꯅꯦ ꯎꯝ
ꯇ꯭ꯔꯣ ꯆꯠ ꯅꯠꯇ꯭ꯔꯣ ꯅꯠ ꯅꯠꯇꯦ ꯀꯩꯅꯣꯒꯤꯅꯦ ꯃꯣꯔꯣꯛꯀꯣꯒ ꯃꯣꯔꯣꯀꯣꯒ ꯀꯩꯅꯣꯒ ꯁꯥꯟꯅꯕ ꯑꯗꯨꯗꯨꯒ ꯀꯩꯒ ꯅꯣ ꯐꯥꯡꯖꯤꯟꯅꯕꯅꯤꯅꯦ ꯄꯨꯡ ꯑꯍꯨꯝ ꯃꯈꯥꯏ ꯑꯗꯥꯏꯗ ꯑꯗꯒꯤ ꯍꯧꯕ ꯑꯗ ꯌꯦꯡꯉꯦ ꯉꯍꯥꯛꯇꯪ ꯌꯦꯡꯉꯦ ꯇꯨꯝꯃꯨꯔꯦ ꯕ꯭ꯔꯖꯤꯜ ꯕ꯭ꯔꯖꯤꯜ ꯕ꯭ꯔꯖꯤꯜ ꯕ꯭ꯔꯖꯤꯜ ꯁꯅꯕꯩ
ꯑꯗꯣ ꯑ ꯅꯦꯃꯥꯔ ꯇꯨꯕ ꯅꯨꯃꯤꯠꯇ
ꯑ ꯅꯍꯥꯟ ꯑꯗꯨ ꯄꯨꯡ ꯑꯍꯨꯝ ꯃꯈꯥꯏ ꯍꯧꯒꯠꯂ ꯇꯦꯕ꯭ꯂꯦꯠꯇꯅ ꯃꯣꯔꯣꯀꯣ ꯑ ꯅꯠꯇꯦ ꯕ꯭ꯔꯖꯤꯜ ꯌꯦꯡꯉꯦ ꯑꯩꯒꯤ ꯐꯣꯟꯗꯅ ꯀꯩꯅꯣ ꯃꯣꯔꯣꯀꯣꯒ ꯑꯃꯒ ꯁꯥꯟꯅꯕꯅꯦ ꯑꯗꯨ ꯌꯦꯡꯉꯦ ꯌꯦꯡ ꯍꯧꯔꯝꯃꯅꯦ ꯑꯩꯁꯦ ꯑꯍꯨꯝ ꯃꯈꯥꯏꯗ ꯍꯧꯒꯠꯂꯒ ꯕꯣꯜ ꯂꯡꯉꯝꯃꯤꯅꯤꯀꯣ ꯑꯗꯨꯒ ꯉꯥꯏꯍꯥꯛ ꯎꯏꯊꯔꯨꯔꯦ ꯍꯧꯒꯠꯂꯛꯄꯗ ꯎꯢꯊꯔꯨꯔꯒ ꯃꯤꯠ ꯄꯥꯡꯊꯣꯔꯛꯄꯗ ꯍꯥꯞ ꯊꯥ ꯂꯩꯔꯝꯃꯦ ꯕꯣꯜꯒꯗꯤ ꯕ꯭ꯔꯖꯤꯜꯅ ꯇꯨ ꯖꯦꯔꯣ ꯂꯝ ꯑꯃ ꯃꯣꯔꯣꯀꯣꯒ ꯃꯣꯏꯒꯤ ꯁꯥꯟꯅꯅ ꯇꯨ ꯇꯨꯒ ꯂꯩ ꯂꯩꯔꯝꯃꯦ ꯑꯗꯨꯗꯨꯒ ꯉꯍꯥꯛ ꯌꯦꯡꯉꯦ ꯉꯥꯛ ꯍꯧꯒꯠꯂꯛꯒ ꯌꯦꯡꯀꯥꯟꯗ ꯊ꯭ꯔꯤ ꯖꯦꯔꯣ ꯂꯩ ꯂꯩꯔꯝꯃꯦ ꯑꯃꯅꯦ ꯇꯨ ꯐꯣꯔ ꯂꯩ ꯂꯩꯔꯝꯃꯦ ꯑꯁ ꯍꯥꯎꯇꯕꯅꯤꯗ
ꯉꯥꯛ ꯑꯗꯨꯛ ꯇꯨꯝꯈꯤꯕꯒ ꯑꯗꯨꯝ ꯌꯥꯎꯋꯦ ꯍꯥꯢꯕ ꯍꯧꯒꯠꯂꯛꯄꯗꯀ
ꯑꯗꯤ ꯍꯤꯞꯄꯅꯤꯅ ꯀꯩꯅꯣ ꯇꯧꯕ ꯍꯥꯏꯇꯥꯔꯦ ꯁꯨꯝ ꯀꯥꯡꯈꯟꯗꯤ ꯈꯟꯗꯦ ꯑꯁ ꯑꯗꯨ ꯍꯥꯏꯗꯤ ꯁꯨꯝ ꯍꯤꯞꯄꯒꯤ ꯏꯁꯥꯁꯤ ꯇꯨꯝꯅꯤꯡꯕ ꯍꯥꯏꯇꯥꯔꯦ ꯐꯝꯃꯒ ꯌꯦꯡꯕ ꯑꯣꯢꯗꯤ ꯈꯥ ꯐꯗꯧꯕ ꯑꯗꯨꯝ ꯀꯥꯔꯦ ꯍꯤꯍꯤꯍꯤ ꯑꯁ ꯌꯥ ꯐꯔꯦ ꯇꯤ ꯇꯥꯢꯉꯣ ꯍꯣꯏ ꯌꯥꯝ ꯀꯥꯍꯟꯅꯤꯡꯕ ꯃꯦꯁꯇꯕꯨ ꯗꯤ ꯌꯦꯡꯅꯤꯀꯣ ꯏꯁ ꯑ ꯑꯗꯨ ꯍꯥꯢꯔꯒ ꯔꯥꯎꯟ ꯑꯣꯐ ꯊꯥꯔꯇꯤ ꯇꯨ ꯖꯄꯥꯟ ꯚꯔꯁꯦꯁ ꯕ꯭ꯔꯖꯤꯜ ꯇꯥꯈ꯭ꯔꯦꯉꯣ
ꯑꯧ ꯗꯗꯨꯅꯤ ꯅꯩꯗꯣꯏꯁꯦ
ꯑꯥ
ꯑꯗꯨꯃ ꯅꯩꯔꯅꯤ
ꯍꯣꯔꯦꯟꯒꯤꯁꯤꯒ ꯍꯣꯔꯦꯟꯖꯤꯗꯤ ꯈ꯭ꯔꯥꯟꯁꯅ ꯑꯃꯨꯛ ꯀꯥꯔꯦ ꯅꯣꯔꯋꯦꯅꯃꯨꯛ ꯄꯣꯔꯦ ꯃꯕꯥꯟꯅꯤꯗꯤ ꯏꯆꯪ ꯆꯪꯉꯦꯕ
ꯑꯥ ꯗ ꯀꯅꯥ ꯀꯥꯗꯣꯏꯅꯣ ꯁꯤꯅꯤ ꯁꯨꯄ꯭ꯔꯤꯝ ꯂꯤꯗꯔꯒ ꯕꯥꯏꯛꯀꯤꯡꯒ
ꯍꯥꯂꯦꯟꯖꯨ ꯑꯁ ꯀꯩꯅꯣ ꯕꯥꯄꯦꯅ ꯃꯨꯛ ꯍꯣꯏ ꯀꯩꯅꯣꯅꯤ ꯑꯗꯨꯅ ꯃꯥꯅ ꯑꯃꯨꯛ ꯐꯤꯖꯤꯀꯦꯜꯗꯕꯨꯗꯤ ꯑꯃꯨꯛ ꯍꯥꯂꯟꯅꯗꯤ ꯉꯝꯃꯛꯀꯅꯤꯗ ꯍꯥꯏꯗꯤ ꯕꯣꯗꯤ ꯕꯣꯗꯤꯐꯥꯏꯠ ꯀꯨꯝꯕ ꯇꯧꯅꯕ ꯈꯣꯠꯄꯗꯗꯤ ꯍꯣꯏ ꯃꯥꯒꯤ ꯃꯥꯒꯤ ꯑꯃꯨꯛ ꯈꯥ ꯁꯣꯠ ꯃꯥꯒꯤ ꯊꯥꯕꯩ ꯆꯥꯟꯁ ꯐꯪꯉꯗꯤ ꯈꯪꯗꯦꯀꯣ ꯃꯥꯗꯤ ꯐꯤꯅꯤꯁꯤꯡꯅꯤꯅ ꯍꯥꯂꯦꯟꯗꯤ
ꯎꯝ ꯗꯦ ꯈꯪꯗꯦ
ꯍꯥꯥ ꯅꯨꯡꯉꯥꯏꯗꯅꯦ ꯍꯣꯔꯦꯟ ꯎꯝ ꯃꯤꯒꯩꯁꯦ ꯑꯗꯣ ꯑꯦꯛꯖꯥꯝꯗ ꯂꯩꯔꯝꯗꯗꯤꯕ ꯑꯁ ꯍꯌꯦꯡꯕꯨꯗꯤ ꯍꯌꯦꯡ ꯑꯥꯔꯖꯦꯟꯇꯤꯅꯥꯒꯤꯗꯗꯤ ꯎꯄꯥꯏ ꯂꯩꯇꯦ ꯁꯨꯝ ꯑꯗꯨꯝ ꯌꯦꯡꯉꯅꯤ ꯍꯌꯦꯡ ꯑꯥꯔꯖꯦꯟꯇꯤꯅꯥꯒꯤ ꯄꯨꯡ ꯃꯔꯤ ꯃꯈꯥ ꯈꯥꯏꯔ ꯂꯩꯕꯗꯣ ꯑꯌꯨꯛꯇꯔꯥ
ꯈꯪꯗꯦ ꯑꯗꯨꯒꯗꯤ ꯀꯥꯎꯔꯦ
ꯄꯣꯔꯇꯨꯒꯜ ꯄꯣꯔꯇꯨꯒꯜ ꯄꯣꯔꯇꯨꯒꯜꯖꯨ ꯍꯌꯦꯡꯂ ꯀꯩꯅꯣ ꯂꯩꯗꯥꯏꯅꯦ ꯍꯌꯦꯡꯉꯩ ꯍꯪꯆꯤꯠꯑꯕ ꯅꯠꯇꯦ ꯄꯣꯔꯇꯨꯒꯜ ꯌꯦꯡꯗꯤꯖꯦ ꯑꯇꯩ ꯀꯤꯝꯒꯤ ꯅꯇꯦ ꯄ꯭ꯔꯣꯇꯨꯒꯜ ꯀꯩꯒꯨꯝꯕ ꯄꯣꯔꯇꯨꯒꯜꯒ ꯀꯣꯂꯣꯝꯕꯤꯌꯥ ꯒꯔ ꯀꯩꯅꯣ ꯁꯥꯟꯅꯩ ꯁꯥꯟꯅꯗꯨꯅꯦꯕ ꯀꯣꯂꯣꯝꯕꯤꯌꯥ ꯍꯩꯕꯅꯦꯕ ꯄꯣꯔ ꯗꯤ ꯄ꯭ꯔꯣꯇꯨꯒꯜ ꯄꯣꯔꯗꯤ ꯄ꯭ꯔꯣꯇꯨꯒꯜ ꯐꯦꯟ ꯃꯌꯥꯝꯗꯣ
ꯎꯝ ꯑꯗꯨꯒꯤꯕꯨꯗꯤ
ꯐꯖꯅ ꯆꯩꯕꯣꯏ ꯂꯥꯛꯄꯣꯏ ꯁꯨꯝ ꯆꯩꯕꯤꯒꯦ ꯇꯧꯕꯅꯤꯗ ꯌꯥꯝꯅ ꯅꯍꯥꯟꯒꯤ ꯑꯥ ꯎꯖꯕꯦꯀꯤꯁꯇꯥꯟ ꯍꯩꯇꯕ ꯇꯤꯝꯗꯨꯒ ꯁꯥꯟꯅ ꯅꯔꯒ ꯍꯩꯄꯥ ꯁꯥꯒꯤꯕꯗꯣ ꯑꯥ ꯌꯦꯝ ꯕꯦꯛ ꯇꯧꯕꯗꯣ
ꯖꯦꯔꯣ ꯖꯦꯔꯣ ꯐꯥꯏꯚ ꯂꯥ ꯀꯌꯥꯅꯣꯒ ꯌꯧꯒꯤꯕꯗꯒ
ꯐꯥꯏꯚ ꯖꯤꯔꯣ ꯐꯥꯏꯚ ꯑꯗꯨ ꯎꯖꯕꯦꯀꯤꯁꯇꯥꯟꯒꯤ ꯑꯃꯗꯤ ꯆꯠ ꯆꯜꯂꯦꯗꯣ ꯑꯣꯞ
ꯑꯧ ꯑꯗꯨꯖꯨ ꯃꯤ ꯍꯥꯟ ꯍꯥꯟꯅ ꯋꯥꯜ ꯀꯞ ꯀ꯭ꯋꯥꯂꯤꯐꯥꯏ ꯑꯣꯏꯖꯕ
ꯗ ꯉꯁꯤ ꯖꯔꯃꯅꯤ ꯀꯩꯅꯣ ꯇꯧꯂꯩꯔꯝꯃꯦ ꯍꯥꯏꯕ ꯄꯣꯂꯩꯝꯕꯥꯅꯦ
ꯀꯅꯥꯒ ꯁꯥꯟꯅꯕꯗ
ꯈꯪꯗꯦ ꯀꯅꯥꯒ ꯁꯥꯅꯃꯣ ꯀꯥꯎꯕꯨ ꯀꯥꯎꯔꯦ ꯖꯄꯥꯟꯒ ꯀꯅꯥꯅꯣꯝꯕ ꯁꯥꯟꯅꯕꯗ ꯗ꯭ꯔꯣ ꯆꯠꯂꯦꯕꯀꯣ
ꯎꯝ
ꯖꯄꯥꯟꯗꯤ ꯖꯄꯥꯟꯒ ꯅꯦꯗꯔꯂꯦꯟꯒ ꯀ꯭ꯋꯥꯂꯤꯐꯥꯏ ꯑꯣꯏꯒ꯭ꯔꯦꯕ
ꯎꯝ
ꯑꯗꯨꯗꯨꯒ ꯀꯩꯅꯣꯗꯣ ꯖꯔꯃꯅꯤꯒꯤ ꯀꯅꯥꯅꯣꯝꯒ ꯖꯔꯃꯅꯤ ꯋꯥꯟ ꯑꯃꯗꯨꯒ ꯇꯨ ꯑꯣ ꯀꯩꯅꯣꯒ ꯖꯔꯃꯅꯤꯒ ꯁꯥꯟꯅꯕꯗꯣ ꯀꯩ ꯍꯥꯏꯕ ꯌꯨꯀꯣꯗꯣ ꯑꯦ ꯌꯨꯀꯣꯗꯧꯔꯒ ꯀꯩꯅꯣ ꯍꯥꯏꯕꯅꯤ
ꯏꯀ꯭ꯋꯦꯗꯔ
ꯎꯝ
ꯀꯦꯗꯔꯅ ꯇꯨ ꯆꯜꯂꯦ
ꯎꯝ
ꯖꯔꯃꯅꯤ ꯋꯥꯟ
ꯅꯪ ꯅꯪ ꯄꯣꯏꯁꯇꯣ ꯌꯥꯝ ꯇꯞꯄꯦ ꯈꯔ ꯍꯧꯅ ꯍꯥꯏꯔꯣ
ꯎꯝ ꯑꯩ ꯕꯣꯏꯁꯁꯦ ꯇꯞꯄꯕ ꯁꯤ ꯅꯍꯥꯟ ꯀꯩꯗ ꯀꯩꯗꯧꯔꯝꯅꯣ ꯈꯪꯗꯦ ꯑꯩꯕꯣꯏꯁ ꯁꯨ ꯇꯞꯄꯤ ꯇꯞꯄꯤ ꯇꯧ ꯂꯩꯔꯦ ꯅꯍꯥꯟ ꯀꯩꯅꯣ ꯇꯧꯕꯗꯒꯤ ꯐꯣꯟ ꯇꯦꯝꯄꯔ ꯅꯞꯄꯨꯕꯗꯒꯤ ꯃꯃꯥꯏꯖꯤꯗ ꯒꯝꯅ ꯅꯞꯈ꯭ꯔꯕ ꯈꯪꯗꯦꯍꯥꯕ
ꯎꯝ ꯍꯧꯖꯤꯛ ꯍꯧꯖꯤꯛꯀꯤ ꯃꯄꯥꯗꯨ ꯇꯤꯍꯧꯔꯦ ꯌꯥꯔꯦ
ꯆꯤꯟꯊꯤ ꯑꯗꯨ ꯅꯨꯄꯤꯗꯨ ꯑꯗꯨ ꯅꯨꯄꯤꯗꯨ ꯊꯤꯅꯤꯡꯕꯖꯤꯗꯤ ꯀꯩꯅꯣ ꯇꯦꯝꯄꯜ ꯒꯂꯥꯁ ꯅꯞꯄ ꯅꯞꯄꯨꯔꯒ ꯑꯗꯨ ꯅꯞꯄ ꯅꯨꯃꯤꯠꯇꯩ ꯅꯨꯡꯁꯤꯠ ꯆꯪꯍꯧꯔꯦ
ꯑꯗꯨ ꯑꯗꯨ ꯇꯞꯊꯈ꯭ꯔꯦ ꯍꯧꯖꯤꯛ ꯃꯄꯥ ꯑꯃ ꯂꯩꯌꯦ ꯑꯗ ꯇꯤꯟꯍꯧꯔꯝꯃꯦ
ꯍꯧꯔꯕꯥ
ꯑꯥ ꯈꯤꯇꯪꯒ ꯋꯥꯠꯂꯤ
ꯇꯥꯔꯕ ꯇꯗ꯭ꯔꯣ
ꯇꯥꯔꯦ ꯇꯥꯔꯦ ꯌꯥꯔꯦ
ꯁꯤ ꯀꯩꯗꯧꯔꯕꯣ ꯈꯪꯗꯦꯕ ꯁꯤ ꯒꯝ ꯆꯪꯒꯩꯔ ꯒꯝ ꯐꯣꯟ ꯀꯩꯅꯣꯗꯨ ꯃꯇꯨꯝ ꯍꯥꯏꯗꯤ ꯀꯦꯃꯦꯔꯥ ꯃꯊꯛꯀꯤꯗ ꯏꯁꯄꯤꯀꯔ ꯃꯆꯥ ꯑꯃ ꯌꯥꯎꯋꯦꯕ ꯍꯣꯕ ꯁꯤꯗ ꯒꯝ ꯆꯪꯈꯤꯕ ꯃꯣꯏ ꯐꯣꯟ ꯀꯩꯅꯣ ꯑꯗꯤ ꯀꯩ ꯀꯩꯍꯥꯢꯔꯦ ꯁꯤ ꯌꯨ ꯌꯨ ꯌꯨꯕꯤ ꯀꯩꯅꯣ ꯌꯨꯕꯤꯒꯤ ꯀꯩꯅꯣ ꯒ꯭ꯜꯥꯁ ꯀꯩꯅꯣ ꯇꯦꯝꯄꯜ ꯒ꯭ꯂꯥꯁ ꯍꯥꯞꯄꯒꯤ ꯃꯍꯤ ꯑꯃ ꯍꯥꯞꯄꯗꯣ
ꯑꯥ
ꯆꯪꯈꯤꯕꯩ ꯑꯣꯢꯗꯣꯢꯔ ꯈꯪꯗꯦꯕ
ꯆꯪꯉꯝꯃꯅꯤ ꯆꯪꯉꯝꯃꯅꯤ
ꯎꯝ ꯋꯣ
ꯇꯥꯗ꯭ꯔꯦ ꯇꯥꯗ꯭ꯔꯦ ꯇꯥꯗ꯭ꯔꯦ
ꯇꯥꯔꯕꯣ
ꯇꯥꯗ꯭ꯔꯦ ꯇꯥꯗ꯭ꯔꯦ
ꯇꯥꯗꯦ
ꯇꯥꯔꯦ ꯑꯗꯨ ꯇꯥꯔꯦ ꯌꯥꯔꯦ ꯋꯥꯔꯤ ꯁꯥꯔꯛꯑꯣ ꯌꯥꯔꯦ
ꯑꯁ ꯢꯕꯣ ꯀꯣꯜ ꯍꯌꯦꯡ ꯍꯌꯦꯡ ꯍꯌꯦꯡ ꯇꯧ- ꯄꯨꯢꯌꯦ ꯍꯌꯦꯡ ꯑꯦꯛꯖꯥꯝꯅꯦ ꯀꯃꯥꯏꯅ ꯇꯧꯗꯣꯢꯅꯣ ꯒ꯭ꯌꯥꯟꯕꯨ ꯇꯥꯗꯦꯅ ꯍꯥ
ꯀꯩꯀꯩ ꯁꯕꯖꯦꯛꯅꯣꯕ
ꯍꯌꯦꯡ ꯀꯣꯔ ꯅꯍꯥꯟ ꯑꯍꯥꯟꯕꯗ ꯀꯣꯔ ꯁꯕ ꯑꯣꯔꯦ ꯇꯧꯔꯦ ꯑꯩ ꯅꯛꯁꯤꯟꯕ ꯍꯥꯏꯁꯦ ꯑꯩ ꯐꯣꯟ ꯃꯌꯥ ꯐꯣꯟꯒ ꯅꯥꯀꯣꯡꯒ ꯁꯝꯅꯩꯅꯦ ꯑꯩ ꯐꯣꯟꯒ ꯅꯥꯀꯣꯡꯒ ꯁꯝꯅꯩꯅꯦꯕ ꯑꯗꯨꯗ ꯇꯥꯗꯦꯁꯦ ꯑꯩꯒꯤ ꯍꯪꯖꯜꯂꯛꯇ꯭ꯔꯦꯕ
ꯑꯗꯨ ꯑꯗꯨ ꯆꯞ ꯆꯔꯦ ꯑꯗꯨ ꯇꯥꯔꯦ ꯌꯔꯦ
ꯑꯗꯨꯗꯤ ꯍꯌꯦꯡ ꯑꯦꯛꯖꯥꯝꯁꯦ ꯑꯍꯥꯟꯕ ꯗꯦꯠ ꯑ ꯑꯦꯛꯖꯥꯝꯁꯦ ꯑꯁꯦꯡꯕꯗꯤ ꯗꯦꯠꯁꯤ ꯀꯩꯅꯣꯗ ꯗꯦꯠ ꯇꯨꯋꯦꯜꯞꯇꯩꯔ ꯊꯥꯔꯇꯤꯟꯗꯒꯤꯔ ꯀꯩꯅꯣꯝ ꯍꯧꯕꯅꯦꯕ ꯊꯥꯔꯇꯤꯟꯗꯒꯤ ꯍꯧꯕꯁꯦ ꯌꯩ ꯊꯣꯛꯄꯁꯤꯅ ꯗꯦꯠ ꯁꯤꯛꯁꯇꯤꯟ ꯁꯚꯦꯟꯇꯤꯟꯂ ꯑꯗꯨꯗ ꯌꯩꯊꯣꯔꯛꯄ ꯑꯗꯨꯗꯒꯤ ꯍꯧꯔꯦ ꯗꯦꯠ ꯁꯤꯛꯇꯤꯜ ꯁꯤꯛ ꯇꯤꯟꯂ ꯑꯗꯨꯗ ꯁꯤꯛꯁꯇꯤꯟꯂ ꯁꯚꯦꯟꯇꯤꯟꯂ ꯑꯗꯨꯗ ꯑꯦꯛꯖꯥꯝ ꯍꯧꯔꯦ ꯑꯗꯨꯗꯨꯒ ꯗꯦꯠ ꯇ꯭ꯋꯦꯟꯇꯤꯗꯩ ꯇ꯭ꯋꯦꯟꯇꯤ ꯇ꯭ꯋꯦꯟꯇꯤ ꯇꯨ ꯇ꯭ꯋꯦꯟꯇꯤ- ꯐꯣꯔꯅ ꯂꯩꯔꯝꯕꯅꯦ ꯑꯗ ꯗꯦꯠ ꯇꯦꯟꯇꯤꯗꯨ ꯇ꯭ꯋꯦꯟꯇꯤꯗꯣ ꯌꯩꯊꯣꯛꯑꯒ ꯇ꯭ꯋꯦꯟꯇꯤ ꯁꯚꯦꯟꯗ ꯇꯥꯔꯦꯌꯦ ꯑꯗꯨꯗꯨꯒꯤ ꯍꯥꯢ ꯇ꯭ꯋꯦꯟꯇꯤꯗ ꯊꯣꯛꯄ ꯁꯕꯖꯦꯛꯇꯣ ꯍꯌꯦꯡꯅꯦꯕ ꯊꯥꯗꯣꯏꯁꯦ ꯑꯥ ꯀꯃꯥꯏꯅ ꯇꯧꯗꯣꯏꯅꯣ ꯈꯪꯗꯦ ꯅꯍꯥꯟ ꯅꯍꯥꯟꯗꯤ ꯉꯣ ꯅꯍꯥꯟ ꯅꯍꯥꯟꯗꯤ ꯐꯣꯟ ꯀꯗꯦ ꯈꯣꯡꯄꯥꯛꯇ ꯍꯥꯞꯄ ꯄꯨꯁꯤꯟꯕꯤꯅꯤ ꯎꯄꯥꯢꯂꯩꯇꯦ ꯗꯨꯒ ꯇꯣꯏꯂꯦꯠꯇ ꯆꯠꯂꯒ ꯅꯍꯥꯟꯗꯤ ꯈꯣꯡꯄꯥꯛꯇ ꯐꯣꯟꯁꯦ ꯍꯥꯞꯄꯒ ꯄꯨꯁꯤꯜꯂꯦꯗꯅ ꯆꯦꯛꯀ ꯇꯧꯋꯦꯕ
ꯈꯔꯥ ꯀꯟꯅ ꯍꯥꯢꯔꯛꯑꯣ
ꯆꯦꯛꯀ ꯇꯧꯋꯦꯕ ꯀꯩꯅꯣ ꯃꯦꯇꯜ ꯗꯤꯇꯦꯛꯇꯔꯒ ꯄꯨꯔꯛꯑꯒ
ꯑ ꯐꯖꯔꯦ ꯋꯥꯔꯤꯗꯤ
ꯑꯍꯥꯍꯥ ꯑꯩꯈꯣꯏꯁꯨ ꯑꯉꯝ ꯑꯉꯝꯕꯤ ꯊꯥꯛꯅꯦ ꯇꯧꯔꯤꯁꯦ ꯑꯗꯨꯒ ꯇꯣꯢꯂꯦꯠ ꯇꯣꯂꯦꯠꯇ ꯆꯠꯂꯦ ꯎꯝ ꯐꯥꯔꯛꯄꯩꯗꯨꯗ ꯀꯣꯏꯁꯟ ꯄꯦꯄꯔ ꯄꯨꯊꯣꯛꯑꯒ ꯑꯗꯨꯗꯨꯒ ꯀꯩꯅꯣ ꯇꯧ ꯑ ꯇꯣꯏꯂꯦꯠꯇ ꯀꯩꯅꯣ ꯆꯦꯠꯖꯤꯄꯤꯇꯤ ꯗ ꯊꯥꯡꯊꯣꯛꯑꯒ ꯑꯦꯝꯁꯤ ꯀ꯭ꯌꯨ ꯒꯨꯝ ꯋꯥꯟ ꯃꯥꯔꯛ ꯑ ꯑꯦꯝ ꯁꯤ ꯀ꯭ꯌꯨꯒꯨꯝꯕ ꯇꯨ ꯃꯥꯔꯛꯀꯨꯝꯕ ꯑꯗꯒꯤ ꯑ ꯇꯦꯟꯕ ꯂꯩꯗꯅ ꯑꯗꯨꯝꯕꯒꯩꯗꯣ ꯂꯣꯏ ꯏꯁꯤꯟꯕꯅꯦ
ꯎꯝ
ꯑꯗꯨꯗꯒꯤ
ꯑꯁ ꯋꯥꯕꯗ ꯑꯦꯛꯖꯝ ꯊꯥꯕ ꯅꯨꯃꯤꯠꯇ ꯃꯥꯊꯥ ꯁꯥꯕꯖꯤꯗꯤ ꯕꯦꯛ ꯆꯥꯔꯦꯕꯨ ꯑꯍꯥꯟꯕ ꯅꯨꯃꯤꯠꯇꯨꯒꯤ ꯕꯦꯛ ꯆꯥꯕꯁꯤꯗ ꯌꯥꯝ ꯇꯟꯕ ꯍꯥꯏꯇꯥꯔꯦ
ꯎꯝ ꯀꯩ ꯁꯕꯖꯦꯛꯇ
ꯑꯩꯈꯣꯏꯒꯤ ꯕꯦꯛ ꯍꯥꯏꯖꯦ ꯁꯕꯖꯦꯛꯁꯦ ꯑꯩꯈꯣꯏ ꯖꯨꯂꯣꯖꯤꯗꯗꯤ ꯐꯥꯔꯁꯠ ꯁꯦꯃꯤꯁꯇꯔꯗ ꯀꯣꯔꯋꯥꯟ ꯀꯣꯔꯠ ꯇꯨꯅ ꯈꯥꯏꯗꯣꯛꯑꯦꯕ ꯑꯗꯨꯒ ꯁꯦꯀꯦꯟꯗꯅ ꯇꯨ ꯊ꯭ꯔꯤ ꯐꯣꯔ ꯊꯥꯔꯠꯇꯅ ꯐꯥꯏꯕ ꯁꯤꯛꯁ ꯁꯚꯦꯟ ꯑꯗꯨꯒ ꯐꯣꯔꯠ ꯁꯦꯃꯤꯁꯇꯔꯗꯅ ꯑꯩꯠꯅ ꯇꯦꯟꯃꯥꯏꯅ ꯈꯥꯏꯗꯣꯛꯑꯦꯕ
ꯎꯝ ꯎꯝ
ꯑꯗꯨꯃꯥꯏꯅ ꯇꯧꯕꯅꯤꯗ ꯑꯗꯨꯗꯨꯒ ꯑꯇꯣꯞꯄ ꯁꯕꯖꯦꯛ ꯀꯦꯃꯤꯁꯇ꯭ꯔꯤ ꯀꯦꯃꯦꯁꯇ꯭ꯔꯤ ꯑꯃꯨꯛ ꯍꯥꯞꯆꯤꯜꯂꯦ
ꯎꯝ
ꯅꯍꯥꯟꯗꯤ ꯎꯝ ꯂꯣꯏꯔꯦ ꯀꯦꯃꯦꯁꯇ꯭ꯔꯤꯗꯨꯗꯤ ꯍꯌꯦꯡ ꯀꯦꯃꯦꯁꯇ꯭ꯔꯤ ꯊꯥ ꯂꯣꯏꯈꯔꯦ ꯀꯦꯃꯦꯁꯇ꯭ꯔꯤ ꯃꯨꯛ ꯗꯨꯝ ꯐꯖꯕ ꯑꯩꯖꯦ ꯑꯩ ꯖꯨꯂꯣꯖꯤ
ꯖꯨꯂꯣꯖꯤꯒ ꯀꯩꯀꯩ
ꯖꯨꯂꯣꯖꯤ ꯑꯗꯨꯗ ꯂꯩꯇꯦ ꯀꯩꯀꯩ ꯅꯠꯇꯤꯌꯦ ꯑꯩꯗꯣ ꯁꯖꯦꯛꯇꯣ
ꯑꯥ
ꯑꯩ ꯖꯨꯂꯣꯖꯤꯗꯪ ꯂꯧꯋꯦꯕ ꯑꯗꯨꯗꯒꯤ ꯃꯣꯏꯅ ꯈꯪꯗꯦ ꯑꯍꯥꯟꯕꯗ ꯕꯦꯛꯅꯦꯅ ꯖꯦꯅꯦꯔꯤꯛ ꯀꯥ ꯅꯦꯅ ꯃꯣꯏꯅ ꯌꯣꯒꯥ ꯈꯔ ꯄꯤꯔꯒ ꯑꯗꯨ ꯃꯦꯅꯤꯁ ꯃꯦꯟ ꯈꯔ ꯄꯤꯔꯛ ꯁ꯭ꯇꯔꯦꯁ ꯃꯦꯅꯦꯖꯃꯦꯟꯅꯦ ꯑꯗꯨꯗꯒꯤ ꯍꯧꯖꯤꯛꯅ ꯑꯃꯨꯛ ꯀꯦꯃꯦꯁꯇ꯭ꯔꯤ ꯑꯃꯨꯛ ꯄꯤꯁꯜꯂꯛꯑꯦ
ꯑ ꯖꯨꯂꯣꯖꯤꯗꯨꯗ ꯀꯩꯀꯩꯅꯣꯕ ꯇꯩꯁꯦ
ꯖꯨꯂꯣꯖꯤꯁꯤꯗꯤ ꯀꯩꯅꯣꯅꯤ ꯀꯩꯅꯣ ꯍꯥꯏꯗꯤ ꯖꯨꯂꯣꯖꯤꯁꯤꯗꯤ ꯃꯤ ꯑꯦꯅꯤꯃꯦꯜ ꯄꯥꯔꯠ ꯑꯣꯏꯒꯦꯔꯥ ꯍꯥꯏꯗꯤ ꯂꯤꯕꯤꯡ ꯑꯣꯔꯒꯥꯅꯤꯖꯝꯒꯤ ꯄꯨꯂꯞꯆꯤꯡꯉꯦ ꯀꯩꯅꯣ ꯖꯨꯂꯣꯖꯤꯗ ꯎꯝ ꯄ꯭ꯔꯦꯛꯇꯤꯀꯦꯜ ꯂꯧꯕ ꯍꯥꯏꯁꯦ ꯍꯣꯏ ꯇꯧꯕꯗꯤ ꯇꯧꯋꯦ ꯑꯗꯨ ꯄꯥꯎ ꯊꯦꯡꯅꯗ꯭ꯔꯤꯗ ꯑꯩꯗꯤ ꯇꯧꯕ ꯌꯥꯎꯕꯗꯤ ꯌꯥꯎꯋꯦ ꯑꯃꯨꯔꯛ ꯑꯅꯤꯔꯛ ꯇꯧꯕꯗꯤ ꯃꯣꯏ ꯄ꯭ꯔꯣꯖꯦꯛ ꯀꯩꯀꯥ ꯄꯨꯣꯛꯈꯠꯂꯛꯑꯣ ꯈꯣꯠꯂꯣ ꯍꯥꯏꯕꯗꯤ ꯑꯗꯨꯝꯕꯗꯤ ꯄꯨꯈꯠꯂꯦ ꯑꯗꯨ ꯀꯥ ꯍꯦꯟꯅ ꯁꯤ ꯇꯧꯅꯤ ꯁꯤ ꯇꯧꯅꯤ ꯍꯥꯏꯔꯛꯄꯗꯤ ꯑꯣꯖꯥꯅ ꯀꯦꯝ ꯍꯥꯢꯔꯛꯇꯦꯕ
ꯎꯝ ꯂꯝꯒ ꯆꯠꯂ ꯇꯧꯕꯤꯗꯣ ꯑꯝ ꯇꯧꯗ꯭ꯔꯦ ꯑꯗꯨꯗꯤ
ꯇꯧꯗꯦ ꯍꯟꯇꯛ ꯍꯟꯇꯛ ꯀꯅꯣꯗ ꯗꯦꯠ ꯍꯟꯗꯛꯀꯤ